ꯇꯥ ꯀꯦꯟ ꯆꯥꯔꯔꯕ
ꯌꯦꯔꯨꯝ ꯊꯣꯡꯉꯦ
ꯇꯩꯗꯤ
ꯀꯥꯡꯪꯍꯣꯝꯃꯒ ꯊꯕꯤꯁꯨ ꯌꯥꯎꯔꯦ ꯑꯗꯒꯤ ꯃꯣꯔꯣꯛ ꯃꯦꯄ ꯍꯥꯏꯗꯣꯏꯔꯥ ꯏꯔꯣꯝꯕ ꯍꯥꯏꯗꯣꯏꯔꯥ ꯃꯍꯤ ꯈꯔ ꯅꯥꯏꯔꯒ ꯇꯧꯕꯗꯣ ꯑꯗꯨꯁꯨ ꯌꯥꯎꯔꯦ ꯆꯥꯛꯇꯣ ꯂꯥꯝꯃꯒ ꯂꯩꯕꯅꯤꯅ ꯐꯅꯌꯥꯝ ꯆꯥꯁꯤꯟꯈꯔꯦ
ꯇꯄꯗꯤ ꯀꯌꯥꯝ ꯀꯨꯏꯔꯕ
ꯀꯨꯏꯗ꯭ꯔꯤꯗ ꯑꯩꯈꯏꯗꯤ ꯆꯥꯛꯇꯣ ꯑꯗꯨꯝ ꯊꯦꯡꯉꯤ ꯉꯟꯅ ꯂꯣꯏꯔꯁꯨ ꯊꯦꯡꯅ ꯑꯗꯨꯝ ꯆꯥꯏ ꯑꯗꯨꯅꯤ
ꯎꯝ ꯐꯔ ꯐꯔꯦ ꯅꯣꯡ ꯆꯨ꯭ꯔꯔꯕ ꯍꯧꯗꯤ ꯀꯥꯟꯅꯅꯤ
ꯀꯩꯕ
ꯅꯣꯡ ꯆꯨꯗꯧꯔꯕ
ꯅꯣꯡ ꯍꯧꯖꯤꯛ ꯃꯔꯤꯛ ꯃꯔꯤꯛ ꯃꯔꯤꯛ ꯇꯥꯔꯤ
ꯉꯁꯥꯏ ꯈꯔ ꯀꯜꯂꯝꯕꯅꯦ ꯍꯧꯖꯤꯛꯄꯨꯗꯤ ꯑꯃꯨꯛ ꯍꯥꯡꯈ꯭ꯔꯦ ꯑꯗꯨꯝ ꯇꯠ ꯇꯠ ꯇꯤꯠ ꯇꯥꯔꯦ
ꯁꯟꯗꯥ ꯑꯣꯏꯔꯝꯗꯕꯨꯗꯤ ꯉꯥꯏꯍꯥꯛ ꯇꯥꯔꯝꯃꯦ ꯑꯗꯨꯒ ꯉꯥꯏꯍꯥꯛ ꯇꯥꯕ ꯍꯥꯏꯁꯤꯁꯨ ꯃꯤꯅꯤꯠ ꯃꯉꯥ ꯐꯥꯜ ꯇꯥꯞꯄꯣꯟꯗꯨꯗ ꯑꯗꯨꯒ ꯑꯗꯨꯝ ꯍꯥꯡꯈ꯭ꯔꯦ ꯈꯔ ꯏꯪꯊꯅꯤ ꯑꯁ ꯉꯁ ꯍꯥꯏꯗꯤ ꯄ꯭ꯔꯣꯛ ꯄ꯭ꯔꯣꯛ ꯄꯣꯛꯆꯥꯛꯑ ꯁꯥꯕꯅ ꯅꯨꯡꯁꯥꯗꯤ ꯊꯣꯛꯇꯕꯤꯗꯅ ꯀꯣꯡꯆꯥꯛ ꯆꯥꯛꯑ ꯂꯩꯕꯗꯣ ꯑꯗꯒꯤ ꯉꯁꯥꯏ ꯑꯩꯅ ꯅꯪꯅ ꯑꯩꯉꯣꯟꯗ ꯑꯉꯥꯡ ꯑꯉꯥꯡꯒꯤ ꯃꯈꯣꯟ ꯃꯌꯥꯝ ꯊꯥꯔꯛꯄ ꯇꯥꯏꯃꯤꯡꯗꯨꯗ ꯑꯃꯨꯛꯁꯦ ꯒ꯭ꯌꯥꯁ ꯑꯃꯨꯛ ꯂꯣꯏꯈꯤꯕꯒꯤ ꯒꯤ꯭ꯌꯥꯁꯁꯦ ꯂꯣꯏꯈ꯭ꯔꯦꯅ ꯇꯧꯔꯒ ꯃꯥꯊꯤꯟ ꯍꯧꯕꯒꯤ ꯒꯤꯒ꯭ꯌꯥꯁꯁꯦ ꯑꯃꯨꯛ ꯑꯩꯅ ꯁꯠꯇꯣꯛꯑꯒ ꯑꯃꯨꯛ ꯒꯤꯌꯥꯁ ꯑꯍꯟꯕ ꯄꯥꯟꯒꯦꯅ ꯁꯠꯇꯣꯛꯎꯔꯦ ꯑꯗꯨꯒ ꯁꯠꯇꯣꯛꯑꯀꯥꯟꯗꯗꯤ ꯉꯁꯥꯏꯒꯤ ꯃꯥꯒꯤ ꯃꯆꯤꯟꯗꯣ ꯂꯤꯛ ꯑꯣꯏꯕꯒꯤ ꯐꯤꯅ ꯀꯥꯞꯄꯒ ꯑꯗꯨꯝ ꯂꯩꯔꯦꯅꯦꯍꯦꯛ ꯑꯗꯩ ꯃꯁꯤꯒꯤ ꯃꯑꯣꯡ ꯑꯃꯅꯤꯅ ꯑꯩꯅ ꯃꯥꯏ ꯃꯈꯨꯝꯗꯣ ꯇꯧꯔ ꯇꯞꯂ ꯈꯨꯝꯖꯤꯜꯂꯦ ꯑꯗꯨꯒ ꯑꯃꯨꯛ ꯒ꯭ꯌꯥꯁ ꯑꯍꯟꯕꯗꯣ ꯑꯃꯨꯛ ꯄꯥꯟꯁꯤꯜꯂꯒ ꯑꯣꯖꯥꯅ ꯑꯃꯗ ꯀꯧꯔꯦ ꯑ ꯁꯤꯗ ꯁꯦꯝꯕꯤꯌꯨꯅ ꯇꯧꯒ ꯃꯣꯏ ꯄ꯭ꯂꯥꯁ ꯃꯆꯤꯟ ꯇꯨꯝꯕꯅ ꯇꯧꯔꯀꯥꯟꯗ ꯑꯗꯨꯁꯨ ꯃꯈꯨꯝ ꯍꯥꯡꯗꯣꯛꯄ ꯄꯗ ꯑꯃꯨꯛꯁꯨ ꯀꯤꯔ ꯑꯃꯨꯛ ꯊꯣꯛꯂꯛꯏꯅꯤ ꯑ ꯈꯨꯗꯥꯅ ꯄ꯭ꯂꯥꯁ ꯄ꯭ꯂꯥꯁ ꯃꯆꯤꯟ ꯇꯨꯝꯕꯗ ꯇꯧꯔꯒ ꯁꯦꯝꯕꯗꯒꯤꯗꯤ ꯑꯃꯨꯛ ꯌꯥꯈ꯭ꯔꯦ ꯑꯗꯣ ꯑꯩ ꯃꯈꯨꯝ ꯈꯨꯟꯗꯨꯗ ꯊꯝꯃꯦ ꯒ꯭ꯌꯥꯁ ꯉꯁꯥꯏꯒꯤ ꯒ꯭ꯌꯥꯁ ꯐ꯭ꯔꯦꯝ ꯑꯆꯧꯕꯗ ꯍꯥꯞꯄꯁꯦ ꯅꯣꯏ ꯇꯦꯡꯈꯩ ꯑꯩꯈꯣꯏꯒꯤ ꯑꯩꯈꯣꯏꯒꯤ ꯏꯁꯇꯣꯞꯁꯤꯅ ꯁꯣꯏꯔꯤꯗ ꯀꯩꯅꯣ ꯈꯪꯗꯦꯕ ꯂꯣꯏ ꯇꯦꯡꯒꯦ ꯊꯣꯡꯕ ꯌꯥꯗꯦꯕ ꯑꯗꯨꯗꯨꯅ ꯆꯥꯛꯈꯨꯝꯒꯤ ꯒꯤꯒ꯭ꯌꯥꯁ ꯐ꯭ꯔꯦꯝ ꯃꯆꯥꯗꯨꯗ ꯑꯃꯨꯛ ꯄꯥꯟꯕꯕ ꯌꯥꯏꯑꯕ ꯑꯗꯨꯅ ꯐꯅꯌꯥꯝ ꯑꯗꯨꯝ ꯊꯣꯡꯅꯌꯦꯕ ꯆꯔꯥ ꯑꯅꯤ ꯑꯍꯨꯝ ꯊꯣꯡꯕ ꯌꯥꯏꯑꯕ ꯑ ꯑꯩꯅ ꯍꯌꯦꯡ ꯑꯩꯈꯣꯏ ꯆꯥꯛꯈꯨꯝꯒꯤ ꯒꯤꯒ꯭ꯌꯥꯁꯁꯦ ꯑꯍꯎꯁꯦ ꯂꯧꯊꯣꯛꯑꯒ ꯍꯧꯖꯤꯛꯀꯤ ꯂꯤꯛ ꯑꯣꯏꯕꯗ ꯍꯥꯟꯅ ꯍꯥꯞꯆꯤꯜꯂ ꯂꯣꯏꯁꯤꯟꯒꯦ ꯇꯧꯕꯅꯦꯕ ꯑꯗꯨꯗꯤ ꯒ꯭ꯌꯥꯁꯇꯣ ꯑꯃ ꯂꯣꯏꯔꯦ ꯍꯥꯏꯕꯗ ꯃꯐꯝ ꯈꯪꯅ ꯊꯝꯈꯤꯕꯗꯨ ꯐꯩꯗꯅ ꯑꯗꯨꯒꯤ ꯑꯩꯅ ꯄꯥꯝꯃꯨꯕꯒꯤꯩꯅ ꯍꯌꯦꯡꯉ ꯁꯤꯜꯂꯒꯦꯅ ꯊꯝꯃꯤꯅꯤ ꯇꯟꯖꯥ ꯑꯗ ꯑꯩꯁꯨ ꯌꯥꯝ ꯋꯥꯕ ꯍꯥꯏꯇꯥꯔꯦ ꯒ꯭ꯌꯥꯁ ꯑꯃꯨꯛ ꯂꯣꯏꯁꯤꯜꯂꯛꯄꯒꯤ ꯑꯗꯒꯤ ꯑꯃꯨꯛ ꯁꯤꯟꯕꯗꯨꯗ ꯑꯃꯨꯛ ꯒ꯭ꯌꯥꯁꯇꯣ ꯄꯤꯔ ꯀꯥꯝꯃꯛꯄꯒꯤ ꯇꯟꯖꯥ ꯇꯥꯏꯃꯤꯡꯗꯨꯗ ꯌꯥꯝꯅꯅ ꯅꯨꯡꯉꯥꯏꯇꯕ ꯇꯥꯏꯃꯤꯡ ꯑꯣꯏꯈ꯭ꯔꯦꯕ ꯑꯩꯁꯦ
ꯍꯣꯏ ꯑꯗꯨꯕꯨꯗꯤ ꯀꯩꯅꯣ ꯇꯧꯕꯒꯤꯅꯤꯗ ꯑꯄꯥ ꯃꯄꯥ ꯆꯥꯅꯕ ꯍꯥꯏꯒꯗ꯭ꯔꯥ ꯑꯩ ꯑꯁꯨꯝ ꯐꯥꯈꯤ ꯇꯧꯕꯅꯤꯗ ꯑꯩ ꯊꯑꯣꯏꯅ ꯑꯗꯨꯗ ꯍꯦꯛꯇ ꯀꯩꯅꯣ ꯇꯧꯕ ꯅꯠꯇꯦꯗ
ꯑꯗꯣ ꯑꯩꯉꯣꯟꯗꯗꯤ ꯉꯁꯥꯏꯒꯤꯅꯦ ꯇꯥꯏꯃꯤꯡꯗꯣ ꯇꯥꯏꯃꯤꯡꯗꯨꯗ ꯑꯩꯅ ꯁꯨꯝ ꯅꯨꯡꯉꯥꯏꯇ ꯈꯔꯅ ꯈꯔ ꯍꯥꯏꯅꯤꯡꯈꯤ ꯑꯁꯨ ꯀꯩꯅꯣ ꯇꯧꯔꯛꯄ ꯏꯁꯥꯗ ꯇꯦꯟꯁꯟ ꯂꯩꯩꯕꯅꯦ ꯈꯣꯠꯄꯅꯦ ꯑꯗꯒꯤ ꯊꯕꯛꯁꯦ ꯑꯃꯨꯛ ꯍꯧꯖꯤꯟꯈꯤ ꯇꯥꯔꯗꯤ ꯍꯣꯔꯅ ꯋꯥꯔꯤ ꯋꯥꯇꯥꯏ ꯀꯩꯀꯥ ꯁꯥꯕ ꯈꯣꯠꯄꯁꯦ ꯑꯃꯨꯛ ꯑꯩꯉꯣꯟꯗ ꯑꯗꯨꯒꯤ ꯈꯨꯗꯣꯡꯆꯥꯥꯕꯁꯨ ꯑꯃꯨꯛ ꯐꯪꯉꯔꯣꯏꯅ ꯑꯩꯅꯗꯤ ꯍꯥꯡꯉꯤꯉꯩꯗ ꯇꯧꯍꯧꯒꯦꯅ ꯇꯧꯕ ꯑꯗꯨꯒꯤ
ꯑꯗꯨꯒꯒꯁ
ꯅꯣꯡꯁ ꯇꯥꯗꯧ ꯂꯩꯔꯒꯅ ꯖꯝ ꯖꯝ ꯇꯥꯔꯒꯦ ꯍꯥꯏꯗꯤꯦ
ꯅꯣꯡ ꯄꯨꯕꯩꯅ ꯂꯥꯛꯈ꯭ꯔꯦ ꯍꯥꯏꯕꯅꯤ ꯄꯨꯡ ꯃꯥꯄꯜꯗꯩꯅ ꯀꯌꯥꯅ ꯄꯨꯡ ꯀꯨꯟꯊ꯭ꯔꯥ ꯑꯗꯨꯃꯥꯏꯅ ꯇꯥꯔꯦ
ꯃꯔꯤꯛ ꯃꯔꯤꯛ ꯃꯔꯤꯛ ꯇꯥꯜꯂꯦꯕ ꯄꯨꯔꯥꯅ ꯇꯥꯗꯦ ꯍꯥꯏꯕ ꯅꯣꯡꯁꯦ ꯌꯣꯠ ꯃꯌꯥꯝꯁꯤꯗ ꯁꯨꯃꯥꯡꯗ ꯂꯣꯏꯅꯃꯛ ꯊꯝꯃꯤꯅ ꯑꯩꯈꯣꯏꯗ ꯊꯝꯃꯝ ꯂꯩꯇꯕꯒꯤ ꯀꯣꯜꯍꯟ ꯂꯣꯏ ꯀꯥꯔꯦ ꯌꯣꯠ ꯑꯍꯟꯕꯁꯦ ꯅꯨꯃꯤꯠ ꯇꯔꯥꯅꯤꯃꯨꯛ ꯁꯨꯔꯝꯕꯅꯤ ꯑꯩꯈꯣꯏꯅ ꯃꯄꯥꯟꯗ ꯊꯝꯃꯛꯏꯁꯦ ꯊꯝꯃꯝ ꯂꯩꯇꯕꯅꯤ ꯁꯨꯃꯥꯡꯁꯤꯗ
ꯑꯗꯨꯅꯤ ꯅꯣꯃꯨꯛꯇ ꯅ ꯁꯃꯨ ꯁ ꯌꯣꯠ ꯃꯈꯩꯗꯤ ꯑꯝꯇ ꯌꯥꯔꯣꯏ ꯇꯂꯒꯅ ꯊꯥꯟ
ꯎꯝ ꯃꯤꯠꯁꯦ ꯊꯣꯛꯇꯦ ꯇꯨꯝꯅꯤꯡꯉꯛ
ꯆꯥꯛꯆꯥ ꯇꯣꯞꯄꯛ ꯀꯨꯏꯈ꯭ꯔꯕ
ꯀꯨꯏꯗ꯭ꯔꯤ ꯄꯨꯡꯈꯥꯏꯃꯨꯛ ꯐꯥꯔꯝꯃꯦ ꯈꯛꯇꯪ ꯍꯦꯜꯂꯕꯅꯤ ꯄꯨꯡꯈꯥꯏꯃꯨꯛ ꯈꯔ ꯍꯦꯜꯂꯕꯅꯤ
ꯇꯨꯝꯃꯕꯨꯗꯤ ꯌꯥꯏꯔꯦ ꯑꯗꯨꯕꯨꯗꯤ ꯄꯨꯡꯈꯥ ꯌꯥꯝ ꯄꯥꯔꯗꯤ ꯇꯨꯝꯕ ꯌꯥꯔꯦꯗ ꯆꯥꯇ ꯀꯣꯏ ꯀꯥꯕ ꯅꯅꯨꯡꯉꯥꯏꯇꯁ ꯇꯨꯡꯣꯏꯗꯤ ꯉꯁꯤꯗꯤ ꯌꯦꯟ ꯆꯥꯗ꯭ꯔꯕꯣ ꯍꯜꯂꯣ
ꯇꯥꯏꯌꯦ
ꯀꯩꯗꯧꯔꯤꯅ ꯃꯤꯅ ꯍꯪꯉꯁꯤ ꯈꯨꯟꯗꯨꯗ
ꯑꯣ ꯑꯩꯅ ꯁꯣꯝ ꯅꯥꯀꯟꯗ ꯑꯩꯈꯣꯏꯗꯥꯅ ꯃꯣꯏꯒꯤ ꯀꯥꯡꯒꯟ ꯀꯩꯀꯥ ꯈꯟꯕꯒꯤꯅ ꯀꯩꯅꯣ ꯈꯪꯕꯤꯌꯦ ꯌꯣꯠꯄꯤ ꯊꯥꯔꯒ ꯁꯦꯝꯕ ꯑꯗꯨ ꯌꯦꯡꯉꯨꯕ ꯃꯈꯈꯣꯟꯗꯣ ꯅꯨꯡꯗꯥꯡꯗꯗꯤ ꯁꯨꯃꯥꯏꯅ ꯊꯥꯅꯗꯕꯗꯣ ꯑꯗꯨꯗꯨꯒꯤ ꯍꯥꯏꯒꯦ ꯇꯧꯕ
ꯗꯨ ꯇꯨꯃꯤꯟꯅ ꯂꯩꯔꯤꯁꯦ ꯍꯥꯟꯅ ꯍꯥꯏꯔꯝꯕ ꯌꯥꯕꯗ
ꯎꯝ
ꯈꯪꯗꯦ ꯃꯤ ꯋꯥꯔꯤ ꯌꯥꯝ ꯁꯥꯟꯅꯕꯅꯤꯅ ꯃꯈꯣꯏꯒꯁꯦ ꯀꯩꯅꯣ ꯇꯧꯈꯤꯗ꯭ꯔꯦꯗ
ꯍ ꯐꯩꯌꯦ ꯑꯗꯨꯃꯥꯏꯅ ꯑꯗꯨꯝ ꯂꯥꯜꯂ ꯂꯥꯜꯂ ꯈꯟꯕꯗꯣ
ꯀ ꯁꯅ ꯃꯤ ꯌꯥꯝ ꯂꯩꯕꯅꯤꯅ
ꯎꯝ ꯂꯦꯝꯁꯤꯗꯗ ꯁꯪꯒꯤꯦ
ꯑꯗꯨꯗꯤꯅꯅꯥꯠꯇ꯭ꯔꯕ ꯀꯃꯥꯏꯅ ꯇꯧꯔꯒꯦ
ꯈ꯭ꯣ ꯑꯩꯗ ꯑꯅ ꯑꯩ ꯒ꯭ꯌꯥꯁ ꯈꯤꯇꯪ ꯊꯥꯡꯉꯨꯕꯗꯣ ꯑꯗꯨꯒꯤ ꯑꯗꯨꯗꯨꯒꯤ ꯑꯗꯨꯗꯤ ꯈ꯭ꯋꯥꯡꯁꯤ ꯍꯧꯖꯤꯛ ꯅꯨꯡꯉꯥꯏꯇ꯭ꯔꯦꯅꯦ
ꯑ ꯐꯖ
ꯀꯩ ꯍꯥꯏꯅꯣ ꯇꯥꯗ꯭ꯔꯦꯅꯦ ꯍꯜꯂꯣ ꯍꯜꯂꯣ
ꯎ
ꯇꯥꯏꯌꯦ
ꯌꯦꯟ ꯐꯨꯂ ꯆꯥꯗ꯭ꯔꯕ ꯃꯃꯥꯡꯈꯩꯗꯤ
ꯉꯁꯤꯗꯤ ꯐꯨꯠ ꯌꯦꯔꯨꯝ ꯀꯥꯏꯔꯁꯤꯅ ꯌꯦꯔꯨꯝ ꯑꯣꯏꯅ ꯊꯣꯡꯉꯦ ꯃꯥꯅ ꯌꯦꯔꯨꯝ ꯃꯔꯤ ꯆꯥꯈ꯭ꯔꯦ
ꯣ꯭ꯔ ꯄꯥꯟ
ꯍꯣ ꯇꯦꯗ ꯑꯔꯩꯕꯅꯤꯗ ꯌꯦꯟ ꯑꯝꯇ ꯉꯥꯏꯔꯕꯅꯤꯅ ꯀꯣꯛꯏꯔ ꯀꯣꯛꯇ꯭ꯔꯤꯗ ꯑꯩꯈꯣꯏꯅꯁꯨ ꯃꯨꯟꯅ ꯌꯦꯡꯗ꯭ꯔꯦ
ꯇꯠ ꯅꯣ
ꯑꯩꯣꯏꯗꯥꯥꯅ ꯇꯥꯕ
ꯀꯨꯏꯅ ꯀꯨꯏꯅ ꯉꯥꯡꯗꯕ ꯂꯩꯕꯗꯨ ꯌꯥꯗꯕ ꯅꯃꯤ
ꯎꯝ ꯑꯗꯨꯅꯦ ꯇꯥꯍꯧꯗꯕ ꯒꯤꯅꯤ ꯃꯤ ꯃꯥꯅ ꯌꯣꯛꯄꯤ ꯊꯥꯕꯗꯨꯒꯤ
ꯌꯥꯝ ꯌꯦꯡꯅꯤꯡꯕ꯭ꯔꯥ ꯈꯪꯗꯦꯟꯖꯥ ꯆꯥꯗꯅ
ꯌꯦꯡꯕ ꯅꯠꯇꯦꯅꯦ ꯑꯩ ꯐꯃꯨꯡ ꯃꯌꯥ ꯊꯥꯕꯅꯤꯅ ꯃꯈꯣꯟꯗꯣ ꯍꯧꯅ ꯇꯥꯔꯗꯤ ꯑꯩꯈꯣꯏꯅ ꯉꯥꯡꯅꯩꯁꯦ ꯇꯥꯔꯣꯏꯅ ꯇꯧꯕꯅꯤꯅꯦ ꯀꯣꯛꯁ ꯃꯦꯟꯖꯦꯟꯒ ꯌꯦꯡꯅꯤꯡꯗꯦꯗ ꯀꯣꯛ ꯃꯌꯥꯝꯁꯦ ꯎꯕꯗ ꯁꯤꯗ ꯐꯔꯗꯤ ꯐꯕ ꯍꯤꯗꯥꯛ ꯂꯩꯔꯗꯤ ꯐꯗꯧꯅꯤ ꯃꯤꯁꯤꯡꯁꯤꯦ ꯍꯅꯨꯕ ꯍꯅꯨ ꯌꯥꯝ ꯊꯨ ꯊꯨ ꯃꯥꯟꯁꯤꯜꯍꯜꯂꯦꯕ ꯄꯣꯛ ꯍꯧꯕꯁ
ꯑꯩ ꯃꯇꯥꯡ ꯏꯀꯥꯏꯕꯗ ꯑꯩꯈꯣꯏ ꯍꯣꯧꯕ ꯍꯧꯔꯛꯀꯥꯟꯁꯤ ꯍꯥꯏ ꯇꯤꯄꯒꯒꯥꯁ ꯊꯤꯅ ꯍꯧꯕ ꯍꯦꯟꯒ꯭ꯔꯗ
ꯍꯧꯕ ꯍꯧꯕ ꯑꯗꯨ ꯖꯔ ꯖꯔ ꯖꯔꯦ ꯍꯦꯛꯇ ꯍꯧꯋꯦ ꯁꯤꯁꯨ ꯅꯪ ꯀꯌꯥꯝ ꯌꯥꯝꯃꯒꯦ ꯍꯥꯏꯖꯕꯣ
ꯀꯩꯅꯣ ꯑꯩ ꯌꯥꯝ ꯌꯥꯝ ꯍꯦꯡꯉ ꯃꯃꯥꯡꯒꯁꯨ ꯐꯖꯅ ꯍꯧꯔꯦ ꯑꯗꯒꯤ ꯄꯨꯈꯝꯒꯤ ꯅꯥꯀꯟ ꯅꯥꯀꯟꯒꯤꯁꯨ ꯐꯖꯅ ꯍꯧꯔꯦ
ꯌꯥꯝ ꯀꯟ ꯌꯥꯝꯕꯗꯤ ꯑꯣꯏꯗꯣꯏꯗ꯭ꯔ ꯑꯩꯅ ꯉꯍꯥꯟ ꯎꯕꯗꯗꯤ
ꯍꯥꯏꯗꯤ ꯌꯥꯝ ꯌꯥꯝꯃꯦ ꯑꯣꯏ ꯀꯗ ꯈꯗ
ꯎꯝ
ꯄꯨ ꯁ ꯃꯩ
ꯍꯧꯖꯤꯛꯐ ꯑꯉꯥꯡ ꯃꯆꯥꯗꯧꯅ
ꯦ ꯀꯥꯏ
ꯐꯣꯅꯥ
ꯎꯝ
ꯎꯝ ꯑꯣ ꯇꯒꯁꯨ ꯇꯒꯖꯔꯣ ꯉꯍꯥꯛꯇꯪ ꯁꯥꯈꯤꯁꯤ ꯀꯩꯅꯣ ꯇꯨꯝꯕ ꯋꯥ ꯍꯜꯂꯣ ꯅꯠꯇꯁꯤ ꯑꯃꯨꯛ ꯇꯥꯗ꯭ꯔꯦ ꯇꯥꯕ꯭ꯔꯣ
ꯇꯥꯕ꯭ꯔꯣ
ꯇꯥꯏꯌꯦ ꯅꯪꯅ ꯇꯨꯃꯤꯟꯅ ꯂꯩꯛꯏꯗꯨ ꯀꯩꯅꯣ ꯇꯥꯔꯤꯕꯣ
ꯇꯥꯏꯌꯦ ꯇꯥꯏꯌꯦ ꯀ ꯇꯃꯤ ꯇꯦꯃꯤꯦꯟ ꯂꯥꯏ ꯇꯧꯕꯣ
ꯅꯦꯠꯋꯥꯛ ꯅꯨꯡꯉꯥꯏꯇ꯭ꯔꯤꯔꯣ ꯀꯩꯅꯣ ꯈꯪꯗ꯭ꯔꯤꯃꯤ ꯆꯞ ꯆꯞ ꯆꯞ ꯂꯦꯞꯄꯤꯃꯤ
ꯅꯪ ꯆꯠꯊꯣꯛꯄ ꯑꯣꯏꯔꯝꯒꯅꯤ ꯇꯥꯏꯌꯦ ꯇꯥꯏꯌꯦ
ꯅꯪꯁꯨꯦ ꯌꯥꯝ ꯇꯞꯅ ꯉꯥꯡꯉꯦ ꯑꯗꯨꯒꯤ ꯃꯊꯛꯇ ꯅꯦꯠ ꯋꯥꯈꯜ ꯅꯨꯡꯉꯥꯏꯇ꯭ꯔꯦ ꯆꯞ ꯆꯞ ꯆꯞ ꯂꯦꯞꯄꯤ ꯍꯥꯏꯕ
ꯃꯣꯏꯁꯤꯡ ꯈꯇꯪ ꯉꯥꯏꯔꯦ ꯇꯪꯩꯅ ꯇꯧꯔꯒ ꯊꯝꯅꯔꯁꯤ
ꯊꯝꯅꯔꯗꯕꯅꯤ
ꯍꯣꯏ ꯍꯣꯏ ꯂꯩꯔꯣ ꯂꯩꯔꯣꯗꯤ ꯊꯅ ꯀꯩꯁꯨ
ꯊꯝꯃꯦ ꯊꯝꯃꯦ ꯎꯝ